ꯍꯜꯂꯣ ꯇꯥꯕ꯭ꯔꯣ
ꯇꯥꯏ ꯇꯥꯏꯌꯦ
ꯀꯩꯗꯧꯔꯤꯒꯦ ꯏꯇꯥꯎ
ꯑꯁ ꯉꯔꯥꯡ ꯕꯣꯜ ꯌꯦꯡꯕꯒꯤ ꯍꯧꯖꯤꯛ ꯐꯥꯎ ꯅꯔꯃꯦꯜ ꯂꯥꯛꯇ꯭ꯔꯤꯌꯦꯅꯦ
ꯆꯥꯔꯕꯣ
ꯆꯕꯗꯤ ꯆꯥꯔꯦꯅꯦ
ꯀꯔꯤ ꯃꯊꯦꯜ ꯑꯣꯏꯅ ꯇꯧꯔꯒꯦ ꯉꯁꯤ
ꯍꯥꯥ
ꯀꯔꯤ ꯏꯟꯁꯥꯡ ꯆꯥꯔꯒꯦ ꯉꯁꯤ
ꯑꯝ ꯑ ꯍꯋꯥꯏ ꯃꯔꯨ ꯀꯩ ꯍꯥꯏꯁꯤꯔꯥ ꯈꯪꯗꯦ ꯕꯖꯥꯔꯗ ꯂꯩꯕꯀꯣ ꯈꯨꯋꯥꯏ ꯃꯔꯨꯕ ꯀꯔꯤ ꯍꯥꯞꯁ
ꯑꯩꯁꯨ ꯑꯩꯁꯨ ꯍꯧꯒꯠꯄꯗ ꯉꯥꯏꯔꯤ ꯌꯥ ꯍꯧꯒꯠꯂꯒ ꯑꯩꯁꯨ ꯉꯔꯥꯡ ꯊꯦꯡꯅ ꯇꯨꯝꯃꯦꯕꯀꯣ
ꯉꯔꯥꯡ ꯄꯨꯡ ꯕꯣꯜ ꯌꯦꯡꯗ꯭ꯔꯣ
ꯌꯦꯡꯕꯅꯤ ꯌꯦꯡꯕꯅꯤ ꯍ ꯑꯁ ꯒ꯭ꯌꯥꯟ ꯂꯥꯛꯇꯦꯅꯦ ꯉꯁꯤꯁꯦ ꯉꯔꯥꯡ ꯐꯖꯅ ꯇꯨꯝꯗꯕꯒꯤꯔꯥ
ꯑꯝ ꯑꯗꯨ ꯑꯗꯨꯅ ꯑꯣꯏꯔꯝꯒꯅꯤ
ꯏꯁꯥꯥꯁꯦ ꯌꯥꯝ ꯂꯨꯝꯕꯒꯨ ꯂꯨꯝꯃꯦꯕꯀꯣ
ꯑꯩꯁꯨꯅꯦ ꯑꯩꯒꯤ ꯍꯛꯆꯥꯡ ꯑꯝ ꯍꯨꯖꯤꯛ ꯂꯣꯏꯅ ꯁꯠ ꯗꯥꯎꯟ ꯇꯧꯕꯒꯨꯝ ꯇꯧꯋꯤꯅꯦ
ꯅꯪꯗꯤ ꯅꯪꯗꯤ ꯍꯤꯗꯥꯛ ꯌꯥꯝ ꯄꯥꯏꯕꯩ ꯑꯣꯏꯔꯝꯅꯤꯗ
ꯌꯥꯥꯛ ꯄꯥꯏꯔꯦ
ꯑꯥ
ꯌꯥꯝ ꯄꯥꯏꯗꯦꯕ
ꯄꯣꯈ꯭ꯔꯕ ꯍꯟꯗꯛ
ꯎꯝ ꯀꯨꯏꯔꯦꯗ
ꯎꯝ ꯐꯩꯅꯦ ꯑꯗꯨꯗꯤ
ꯉꯁꯤꯗꯤ ꯀꯩ ꯇꯧꯅꯤ
ꯑꯁ ꯑꯗꯨꯝ ꯂꯩꯅꯤꯗ ꯑꯍꯝ
ꯑꯝ ꯑꯝ
ꯊꯕꯛ ꯂꯩꯇꯕꯅꯤꯅ ꯐ꯭ꯔꯤ ꯂꯩꯕ ꯇꯥꯕ
ꯍꯥꯏꯕ ꯇꯥꯔꯦꯅꯦ ꯆꯥꯛ ꯆꯥꯔꯒ ꯑꯗꯨꯝ ꯐꯥꯃꯨꯡꯗ ꯇꯧꯕ ꯇꯥꯔꯦꯗꯅ
ꯎꯝ
ꯁꯃꯥꯟ ꯕꯒꯤ ꯑꯁ ꯌꯥꯗ꯭ꯔꯦꯅꯦꯍꯦ
ꯅꯣꯏ ꯔꯨꯝꯁꯨ ꯌꯥꯝ ꯁꯥꯔꯝꯒꯅꯤꯀꯣ
ꯎꯝ ꯑꯩ ꯒꯤꯔꯨꯝꯗꯤ ꯅꯨꯡ ꯁꯥ
ꯐꯦꯟ ꯆꯂꯥꯏꯔꯁꯨ ꯅꯪꯒꯤ ꯔꯨꯝꯗꯤ ꯑꯗꯨꯝ ꯃꯍꯥꯎꯁꯥ ꯁꯥꯏꯗ
ꯎꯝ
ꯎꯝ
ꯐꯦꯟꯗꯨ ꯐꯦꯟ ꯑꯅꯤ ꯂꯩꯌꯦꯕꯀꯣ ꯐꯦꯟ ꯃꯆꯥ ꯒ ꯐꯦꯟ ꯅꯨꯄꯤꯒꯤ ꯅꯨꯄꯤ ꯃꯆꯥꯒꯤ ꯑꯃꯥ ꯐꯦꯟ ꯃꯆꯥ ꯂꯩꯌꯦꯕꯀꯣ ꯑꯗꯨ ꯅꯗꯤ ꯀꯣꯟꯅꯗ꯭ꯔꯦ ꯐꯦꯟ ꯑꯆꯧꯕꯗ ꯊꯥꯔꯗꯤꯀꯣ ꯅꯨꯡꯉꯥꯏꯕꯗꯤ ꯅꯨꯡꯉꯥꯏꯌꯦ ꯑꯗꯨ ꯏꯂꯦꯛꯇ꯭ꯔꯤꯛ ꯕꯤꯜꯗꯤ ꯏꯁꯤꯡ ꯂꯤꯁꯤꯡꯒꯨꯝꯕ ꯆꯠꯂꯦꯅꯦ
ꯎ ꯏꯁꯤꯡ ꯊꯛꯄꯒꯨꯝ
ꯎꯝ
ꯋꯥꯔꯤ ꯗꯥꯏꯂꯣꯛꯁꯦ ꯐꯖꯅ ꯍꯪ ꯏ ꯗꯥꯏꯂꯣꯛꯁꯦ ꯐꯖꯅ ꯁꯦꯠꯊꯔꯦꯅꯦ ꯀꯩꯅꯣ
ꯇꯧꯒꯗꯕꯅꯤꯅꯦ
ꯅꯣꯏ ꯂꯩꯀꯥꯏ ꯅꯣꯏ ꯂꯩꯀꯥꯏꯗꯣ ꯂꯝꯕꯤꯗꯣ ꯀꯣꯏꯂꯥꯁ ꯑꯃꯨꯒ ꯊꯥꯒ꯭ꯔꯕ
ꯊꯥꯗ꯭ꯔꯤ
ꯅꯍꯥꯟ ꯆꯪꯒꯦ ꯅꯍꯥꯟ ꯅꯍꯥꯟ ꯆꯪꯒꯦ ꯇꯧꯕꯅꯦ ꯑꯗꯣ ꯑꯁ ꯂꯝꯕꯤꯒꯤ ꯀꯟꯗꯤꯁꯟꯗꯣ ꯌꯦꯡꯉꯒ ꯏꯁꯤꯡꯗꯤ ꯌꯥꯝ ꯂꯩꯕꯀꯣ ꯂꯨ ꯆꯪꯒ꯭ꯔꯦꯅꯦ ꯑ ꯁꯣꯝ ꯃꯅꯤꯡꯗ ꯁꯣꯝꯔ ꯅꯣꯡ ꯆꯨꯐꯝ ꯀꯩꯅꯣ ꯅꯣꯡ ꯆꯨꯕ ꯃꯇꯝꯗ ꯂꯥꯛꯅꯦꯕꯀꯣ ꯏꯁꯤꯡ ꯌꯥꯝ ꯊꯨꯝꯃꯝꯕꯒꯤ ꯑꯩ ꯑꯁꯣꯝꯗ ꯆꯪꯗꯕꯅꯤ ꯑꯩꯅ ꯑꯩꯅ ꯀꯩ ꯀꯩꯅꯣ ꯊꯕꯛ ꯃꯊꯛꯇ ꯆꯠꯄ ꯃꯇꯝꯗꯣ
ꯑꯝ
ꯃꯥꯅꯦ ꯀꯩꯅꯣ ꯂꯣꯟꯗ꯭ꯔꯤꯒꯨꯝꯕ ꯂꯣꯟꯁ ꯀꯩꯅꯣ ꯑꯗꯨꯗ ꯂꯩꯕ꯭ꯔꯥ ꯑꯗꯥ ꯕꯦꯅꯔ ꯑꯃ ꯑꯣꯏꯌꯦꯅꯦ ꯍꯥ
ꯂꯩꯌꯦ
ꯑꯝ ꯄꯩꯁꯥ ꯇꯤꯡꯉꯝꯃꯣꯏꯅꯦ ꯑꯗꯨꯗꯤ ꯅꯣꯏꯗꯤ ꯌꯨꯝꯕꯨꯗꯣ ꯐꯖꯅ ꯍꯥꯏꯅꯔꯒ ꯇꯧꯍꯟꯕ ꯌꯥꯏꯅꯦ
ꯅꯠꯇꯦ ꯅꯪ ꯍꯥꯏꯁꯦ ꯀꯔꯤ ꯀꯔꯤꯅꯣ ꯍꯥꯏꯕ
ꯅꯣꯏꯒꯤ ꯌꯨꯝꯗꯨꯗ ꯒꯦꯠꯇꯨꯗ ꯕꯦꯅꯔ ꯑꯃ ꯊꯦꯠꯂꯝꯕꯗꯣ ꯀꯔꯤ ꯀꯩꯒꯤ ꯕꯦꯅꯔꯅꯣ ꯍꯥꯏꯕꯅꯤꯗ
ꯁꯤ ꯑꯣꯅꯔꯒꯤ ꯃꯆꯥꯅꯨꯄꯥꯒꯤ ꯅꯨꯄꯤ ꯈꯖꯤꯡꯒꯨꯝꯕ ꯐꯖꯅ ꯁꯦꯝꯃꯤꯅꯦ ꯏꯆꯥꯟꯒꯀꯣ
ꯑꯗꯨꯒꯨꯝꯕ
ꯅꯠꯇꯦ ꯐꯅꯦꯛ ꯐꯅꯦꯛ
ꯑꯣ ꯍꯣ ꯍꯣ ꯐꯅꯦꯛ ꯐꯅꯦꯛ
ꯃꯊꯛꯇ ꯇꯦꯔꯦꯁꯇ ꯑꯗꯨꯝ ꯅꯨꯃꯤꯠ ꯈꯨꯗꯤꯡ ꯇꯧꯋꯦ
ꯎꯝ
ꯑꯈꯣꯏꯗ ꯁꯤ ꯐꯣꯟ ꯔꯤꯄꯤꯌꯥꯔꯤꯡ ꯇꯧꯐꯝꯗꯣ ꯑꯗꯨ ꯃꯅꯥꯛꯇꯁꯨ ꯅꯍꯥꯟ ꯄꯔꯐꯤꯌꯨꯝꯒꯤ ꯏꯅꯣꯒ꯭ꯔꯦꯁꯟ ꯇꯧꯈ꯭ꯔꯦ ꯄꯔꯐ꯭ꯤꯌꯨꯝ ꯂꯩꯕ ꯂꯥꯛꯑꯣꯗꯅ
ꯑꯣ ꯌꯥꯝ ꯑꯈꯣꯏ ꯅꯣꯏꯒꯤ ꯕꯤꯜꯗꯤꯡ ꯑꯣꯄꯣꯖꯤꯠꯇ ꯂꯩꯕꯗꯨꯔꯥ ꯅꯠꯇ꯭ꯔꯒ ꯁꯣꯔꯣꯛ ꯊꯣꯡꯒꯜꯗꯨ ꯂꯝꯕꯤ ꯁꯣꯔꯣꯛꯇ ꯂꯩꯕꯗꯨꯔ
ꯎꯝ ꯁ꯭ꯔꯣꯛꯗ ꯑꯥ ꯏꯖꯤ ꯅꯦꯠ ꯒꯤꯗꯣ ꯔꯤꯄꯤꯌꯔꯤꯡ ꯂꯩ ꯕ ꯑꯄꯣꯖꯤꯠꯇ ꯑꯄꯣꯖꯤꯠꯇ ꯑꯣ ꯕꯤꯁꯥꯏꯗ ꯕꯤꯁꯥꯏꯗ ꯍꯥꯏꯕ
ꯑꯣ ꯑꯆꯥ ꯑꯆꯥ
ꯃꯣꯏꯒꯤ ꯄꯥꯔꯐꯤꯌꯨꯝꯒꯤ ꯕ꯭ꯔꯦꯟ ꯃꯤꯡꯗꯣ ꯃꯦꯅꯥꯁ ꯍꯩꯔꯥ ꯥꯃꯤꯠꯃꯁ ꯀꯧꯋꯦ ꯅꯍꯥꯟ ꯅꯍꯥꯟ ꯏꯅꯣꯛꯈ꯭ꯔꯦꯠ ꯇꯥꯎꯈ꯭ꯔꯦ
ꯄꯔꯐ꯭ꯌꯨꯝꯅꯤ ꯄꯥꯛ ꯑꯩꯗꯤ ꯁꯤꯖꯤꯟꯅꯅꯤꯡꯗꯦꯅꯦ ꯍꯥꯏꯕꯗꯤ ꯍꯩꯅꯗꯕꯗꯣ
ꯄꯥꯏꯒꯗꯝꯕꯅꯦ ꯅꯨꯄꯥꯗꯤ ꯄꯔꯐ꯭ꯤꯝꯗꯤ
ꯄꯥꯏꯗꯤ ꯄꯥꯏꯗꯕꯅꯤ ꯑꯗꯨ ꯑꯣꯏꯔꯁꯨ ꯑꯁ ꯇꯟꯕꯀꯣ ꯍꯥꯏꯗꯤ ꯃꯅꯝꯗꯣ ꯁꯤ ꯅꯇꯣꯟꯁꯤꯗ ꯀꯩꯅꯣ ꯇꯧꯋꯦꯕ ꯑꯗꯨꯒꯤ ꯇꯟꯕ ꯍꯥꯏꯇꯥꯔꯦꯅꯦ
ꯅꯪꯗꯤ ꯁꯛ ꯐꯖ ꯁꯛ ꯐꯖ ꯗꯨꯅ ꯄꯔꯐꯤꯌꯨꯝ ꯌꯥꯎꯗ꯭ꯔꯁꯨ ꯅꯨꯄꯤ ꯌꯥꯝ ꯂꯩꯗꯅ
ꯑꯈꯣꯏ ꯑꯈꯣꯏꯗꯗꯤ ꯄꯔꯐꯤꯌꯨꯝ ꯃꯅꯝ ꯂꯝ ꯅꯝꯗ꯭ꯔꯗꯤ ꯅꯨꯄꯤ ꯂꯥꯛꯇꯔꯦ
ꯑꯁ ꯄꯥꯔꯐꯤꯌꯨꯝꯗ ꯈꯛꯇ ꯀꯩꯅꯣ ꯗꯤꯄꯦꯟ ꯇꯧꯕ ꯂꯩꯕ ꯑꯗꯨꯗꯤ
ꯎꯝ ꯄꯔꯐꯤꯌꯨꯝ ꯑꯩꯒꯤ ꯕꯦꯛꯕꯣꯟꯅꯦ ꯄꯔꯐꯤꯌꯨꯝꯁꯦ
ꯑꯁ ꯌꯥꯗꯤ ꯌꯥꯕꯖꯥꯠꯅꯤꯍꯦ ꯏꯇꯥꯎꯒꯤ ꯋꯥꯈꯜꯂꯣꯟꯁꯦ
ꯎꯝ ꯑꯩꯗꯤ ꯈꯔ ꯇꯣꯡꯉꯥꯟꯕꯅꯤꯅꯀꯣ ꯕꯅꯤ ꯇꯨ ꯀꯥꯟ ꯆꯠꯂꯁꯦ ꯌꯥꯗ꯭ꯔꯦ ꯃꯄꯥꯟ ꯆꯠꯂꯁꯤ ꯁꯤꯕ ꯀꯅꯥꯗ꯭ꯔꯦ ꯁꯤꯗ ꯂꯩꯔꯗꯤ ꯂꯩꯔꯒ
ꯑꯩꯁꯨ ꯈꯥꯂꯤꯅꯤ
ꯂꯨꯄꯥ ꯆꯥꯃꯉꯥ ꯆꯥꯝꯃꯔꯤ ꯇꯥꯜꯂꯒ ꯀꯩ ꯇꯧꯅꯤ ꯑꯗꯨꯒ ꯂꯨꯄꯥ ꯆꯃ꯭ꯔꯤ ꯆꯃꯉꯥ ꯇꯥꯟꯒꯗꯕꯁꯨ ꯑꯗꯣ ꯎꯝ ꯚꯦꯟꯗꯥꯔꯗ ꯑꯃꯨꯛ ꯂꯣꯏ ꯊꯤꯟꯗꯣꯛꯀꯅꯤ
ꯁ ꯃꯄꯥꯟ ꯆꯠꯄꯒꯤ ꯎꯔꯤꯁꯦ ꯑꯩꯁꯨ ꯑꯩꯗꯤ ꯑꯁꯦꯡꯕ ꯆꯠꯗꯤ ꯆꯠꯅꯤꯡꯗꯕꯅꯦ ꯑꯗꯨꯕꯨ ꯀꯟꯗꯤꯁꯟꯁꯤꯅꯦ ꯁꯤꯆ꯭ꯋꯦꯁꯟꯁꯤꯅ ꯑꯃꯨꯛꯀ ꯄꯨꯔꯛꯀꯗꯕ ꯃꯥꯟ ꯃꯥꯟꯁꯨ ꯃꯥꯜꯂꯒꯦ ꯈꯪꯗ꯭ꯔꯦꯗ
ꯅꯪꯗꯤ ꯅꯪꯒꯤ ꯗꯗꯥꯁꯨ ꯂꯩꯗꯅ
ꯂꯩꯌꯦ
ꯃꯣꯏꯗ ꯆꯠꯄ ꯌꯥꯏꯗꯅ ꯃꯥ ꯃꯉꯣꯟꯗ ꯑꯗꯨ ꯊꯕꯛ ꯐꯖꯅ ꯊꯤꯕꯤꯌꯣꯅ ꯍꯥꯏꯔꯒ ꯊꯥ ꯑꯃꯒꯨꯝꯕ ꯆꯠꯂꯒ ꯊꯥ ꯑꯃ ꯑꯅꯤꯗꯤ ꯉꯥꯏꯕ ꯇꯥꯔꯦ ꯊꯕꯛ ꯈꯔ ꯑꯆꯧꯕ ꯐꯪꯒꯦ ꯇꯧꯔꯗꯤꯀꯣ ꯑꯗꯨꯒ ꯃꯧꯒꯨꯝꯕꯗ ꯑꯗꯨꯗ ꯎꯝ ꯊꯕꯛ ꯇꯧꯅꯤꯡꯉꯥꯏꯗꯤ ꯑꯗꯨꯝ ꯑꯈꯣꯏ ꯍꯦꯛ ꯆꯪꯂꯒ ꯆꯥꯡꯉꯒ ꯀꯣ ꯑꯗꯨꯝ ꯐꯪꯕ ꯌꯥꯏ ꯑꯗꯣ ꯀꯣꯜ ꯁꯦꯟꯇꯔꯒꯨꯝꯕ ꯑꯗꯨꯕꯨꯗꯤ ꯈꯥꯔ ꯃꯇꯝ ꯂꯧꯒꯗꯝꯅꯤ ꯍꯥꯏ
ꯅꯣꯏꯗꯣꯝꯗ ꯍꯟꯗꯛ ꯏꯁꯤꯡ ꯅꯨꯡꯉꯥꯏꯕ꯭ꯔꯥ
ꯍꯧꯖꯤꯛꯄꯨꯗꯤ ꯁꯤꯡꯕꯨꯗꯤ ꯅꯨꯡꯉꯥꯏ
ꯑꯈꯣꯏꯗꯤ ꯍꯥꯟꯅ ꯑꯣꯇꯣꯃꯦꯇꯤꯛ ꯊꯝꯕꯗꯣ ꯑꯣꯇꯣ ꯃꯇꯤꯛꯇ ꯃꯨꯊꯥꯠꯈ꯭ꯔꯕꯅꯤꯅ ꯑꯗꯨꯝ ꯉꯁꯤꯁꯨ ꯍꯧꯒꯠꯄ ꯀꯥꯟꯗ ꯏꯁꯤꯡ ꯂꯩꯔꯝꯗꯕꯒꯤ ꯍꯧꯖꯤꯛ ꯃꯨꯛꯀ ꯂꯥꯛꯄ ꯏꯁꯤꯡꯃꯨꯛ ꯂꯥꯛꯄꯗꯒꯤ ꯆꯥꯛ ꯊꯣꯡꯉꯃꯣ ꯍꯧꯖꯤꯛꯅ ꯑꯃꯨꯛ ꯍꯧꯔꯅꯤ
ꯑꯩ ꯅꯍꯥꯟ ꯍꯥꯏ ꯍꯥꯏꯗ꯭ꯔꯣ ꯑꯩ ꯂꯩꯔꯤꯛꯀꯥꯟꯗꯁꯨ ꯑꯗꯨ ꯃꯥꯏꯅ ꯇꯧꯋꯦꯕꯀꯣ ꯃꯤ ꯈꯔꯅ ꯏꯁꯤꯡꯗꯣ ꯌꯥꯝ ꯌꯥꯝ ꯄꯥꯏꯕ ꯂꯩꯑꯦ ꯃꯤ ꯈꯔꯅ ꯏꯁꯤꯡꯗꯣ ꯐꯖꯅ ꯁꯤꯖꯤꯟ ꯑꯥ ꯏꯁꯤꯡꯅꯀꯣ ꯄꯥꯏꯕ ꯂꯩꯑꯦ ꯃꯤ ꯈꯔꯅꯗꯤ ꯐꯤ ꯁꯨꯕꯗꯨꯁꯨ ꯀꯣ
ꯎꯝ
ꯑꯗꯨꯝ ꯇꯧꯔꯤꯕ ꯑꯗꯨ ꯀꯝꯄ꯭ꯂꯦꯟ ꯌꯥꯝ ꯂꯥꯛꯄꯅꯦ ꯑꯗꯨꯒꯤ ꯃꯁꯥ ꯃꯁꯥꯒꯤ ꯏꯃꯥꯔꯖꯦꯟꯁꯤꯒꯤ ꯃꯁꯥ ꯃꯁꯥꯒꯤ ꯑꯥ ꯁꯦꯟꯇꯦꯛꯁ ꯂꯩꯔꯣꯅ ꯏꯕꯥꯅꯤ ꯂꯩꯕ ꯀꯥꯟꯗꯁꯨ ꯑꯃ ꯁꯟꯇꯦꯛꯁ ꯂꯩꯔꯦꯕ
ꯎꯝ
ꯑꯗꯨꯅꯅꯦ ꯑꯗꯨ ꯃꯐꯝꯗꯣ ꯏꯁꯤꯡꯒꯤ ꯃꯇꯦꯡ ꯆꯠꯂꯗꯤꯀꯣ ꯃꯤ ꯃꯤꯉꯣꯟꯗ ꯑꯗꯨꯝ ꯀꯩ ꯍꯥꯏꯁꯤꯔꯥ ꯁꯧꯒꯠꯄꯗꯣ ꯏꯔꯦꯡ ꯏꯔꯦꯡ ꯌꯥꯝ ꯇꯧꯕꯅꯦ ꯏꯁꯤꯡꯒꯤ ꯃꯇꯦꯡꯗꯗꯤ
ꯃꯣꯏ ꯐꯦꯃꯤꯂꯤ ꯐꯦꯃꯤꯂꯤ ꯐꯦꯃꯤꯂꯤ ꯐꯦꯃꯤꯂꯤ ꯂꯩꯌꯦꯕꯀꯣ ꯑꯁ ꯃꯣꯏ ꯀꯥꯡꯕꯨꯁꯦ ꯅꯨꯃꯤꯠ ꯈꯨꯗꯤꯡꯒꯤ ꯐꯤ ꯁꯨꯑꯦꯅꯦ
ꯗꯨꯅꯦ ꯃꯊꯛꯇ ꯁꯦꯟꯇꯦꯛꯁ ꯂꯩꯕꯗꯨꯗꯤ ꯑꯅꯤꯔ ꯑꯍꯨꯝꯔ
ꯃꯉꯥ ꯃꯉꯥꯗꯤ ꯂꯩꯕꯀꯣ
ꯑꯗꯣ ꯃꯉꯥꯗꯣ
ꯎꯝ
ꯑꯈꯣꯏ ꯕꯤꯜꯗꯤꯡꯒꯤ
ꯈꯔꯗꯤ ꯈꯔꯗꯤ ꯈꯔꯗꯤ ꯔꯤꯖꯥꯚ ꯑꯣꯏꯅ ꯊꯝꯕꯅꯦꯕꯀꯣ
ꯎꯝ
ꯑꯍꯨꯝ ꯈꯛꯇꯅꯦ ꯐꯤꯛꯁ ꯑꯍꯨꯝ ꯈꯛꯇꯅꯦ ꯀꯩꯅꯣ ꯑꯈꯣꯏ ꯇꯦꯞꯇ ꯁꯤꯖꯤꯟꯅꯕ ꯄꯥꯟꯕꯁꯦ ꯑꯗꯨ ꯑꯍꯨꯝꯃꯛ ꯑꯍꯨꯝ ꯃꯔꯛꯇ ꯑꯃꯅ ꯔꯤꯖꯥꯕꯃꯨꯒ ꯊꯝꯃꯦ
ꯑꯈꯣꯏ ꯔꯨꯝ ꯅꯠꯇꯦ ꯇꯦꯞ ꯄꯤꯕꯗꯣ ꯑꯈꯣꯏꯒꯤ ꯃꯁꯥ ꯃꯁꯥꯒꯤ ꯁꯟꯇꯦꯛꯁ ꯍꯥꯞꯂꯒ ꯑꯈꯣꯏꯅ ꯁꯤꯖꯤꯟꯅ ꯇꯧꯕꯗꯤ ꯅꯨꯡꯉꯥꯏꯕꯅꯦ ꯑꯗꯣ ꯂꯣꯏꯏ ꯀꯃꯟ ꯑꯣꯏꯔꯒ ꯇꯧꯕꯗꯗꯤ ꯃꯤ ꯈꯔꯅ ꯏꯁꯤꯡ ꯌꯥꯝ ꯄꯥꯏꯅꯤ ꯃꯤꯈꯔꯥꯅ ꯑꯗꯨꯃꯥꯏꯅ ꯇꯧꯋꯦꯕꯀꯣ
ꯎꯝ ꯑꯩꯁꯨ ꯈꯜꯂꯤ ꯑꯩꯁꯨ ꯈꯜꯂꯤꯕꯅꯦ ꯏꯁꯤꯡꯁꯦ ꯚ꯭ꯔꯥꯏ ꯑꯃ ꯂꯧꯔꯒ ꯐꯖꯅ ꯊꯟꯍꯜꯂꯒ ꯏꯁꯇꯣꯔ ꯇꯧꯒꯦ ꯍꯥꯏꯅ ꯈꯜꯂꯤꯕꯅꯤ ꯄꯥꯏꯞ ꯑꯃ ꯂꯧꯔꯒ ꯇꯦꯞ ꯃꯇꯣꯟꯗ ꯀꯩꯅꯣ ꯖꯣꯏꯟ ꯇꯧꯔꯒ ꯀꯣ ꯁꯨꯃꯥꯏꯅ ꯇꯧꯁꯤꯔꯥ ꯍꯥꯏꯅ ꯈꯜꯂꯤꯕꯅꯤ
ꯎꯝ ꯁꯤ ꯁꯤ ꯄꯤ ꯍꯣꯝꯗꯗꯤ
ꯎꯝ
ꯔꯨꯝ ꯈꯨꯗꯤꯡꯃꯛ ꯁꯟꯇꯦꯛꯁ ꯄꯤꯌꯦꯗꯅ ꯃꯁꯥ ꯃꯁꯥꯒꯤꯗꯣ ꯇꯦꯞ ꯂꯣꯏ ꯄꯤꯌꯦꯕ ꯇꯣꯏꯂꯦꯠꯇꯁꯨ ꯆꯥꯛ ꯌꯦꯟꯁꯥꯡ ꯊꯣꯡꯅꯕꯁꯨ ꯇꯦꯠ ꯂꯣꯏ ꯄꯤꯕꯗꯣ ꯑꯗꯨꯅ ꯐꯩꯌꯦ ꯑꯗꯨ ꯄꯤꯕꯗꯨꯁꯨ ꯑꯩꯈꯣꯏꯅ ꯁꯤꯟꯇꯦꯛꯇꯤ ꯄꯨꯔꯛ ꯄꯨꯔꯛꯇꯦꯕ ꯃꯣꯏꯅ ꯑꯗꯨꯝ ꯃꯁꯥꯥ ꯃ ꯃꯁꯥꯒꯤ ꯔꯨꯝ ꯔꯨꯝ ꯑꯃ ꯑꯃꯗ ꯁꯦꯟꯇꯦꯛꯁ ꯋꯥꯟ ꯊꯥꯎꯖꯟ ꯂꯤꯇꯔꯒꯤꯗꯣ
ꯑꯥ
ꯑꯗꯨꯝ ꯂꯩꯌꯦꯕ ꯑꯩꯈꯣꯏ ꯂꯣꯏ ꯁꯤꯖꯤꯟꯅꯔꯗꯤ ꯑꯩꯈꯣꯏꯅ ꯑꯗꯨꯝ ꯂꯧ ꯂꯧꯕ ꯇꯕ ꯑꯗꯨꯅ ꯕꯦꯁꯅꯦ
ꯎꯝ
ꯅꯣꯏꯗꯗꯤ ꯀꯃꯟ ꯇꯧꯕꯒꯤ ꯑꯁ ꯃꯈꯥꯗ ꯂꯩꯕꯁꯤꯡ ꯅꯨꯄꯤꯁꯤꯡꯗꯣ
ꯑꯁ ꯃꯣꯏ ꯌꯥꯝ ꯁꯥꯊꯤꯅꯦ
ꯍꯨ
ꯑꯈꯣꯏꯕꯨ ꯏꯁꯤꯡ ꯆꯤꯡꯕ ꯑꯃꯨꯛꯀ ꯍꯧꯔꯗꯤ ꯃꯣꯏꯅ ꯇꯞꯅ ꯃꯨꯊꯠꯀꯅꯤ
ꯅꯨꯄꯥ ꯑꯃ ꯄꯨꯛ ꯆꯥꯎꯕ ꯅꯨꯄꯥꯗꯣ ꯌꯨꯝ ꯂꯩꯔꯨꯕ꯭ꯔꯣ
ꯃꯥ ꯍꯟꯗꯛ ꯌꯨꯝ ꯆꯠꯈꯤꯕ ꯃꯥꯂꯦ
ꯃꯥꯒꯤ ꯅꯨꯄꯤꯗꯤ
ꯃꯥꯏ ꯅꯨꯄꯤꯗꯤ ꯂꯩꯔꯝꯅꯤ
ꯑꯣ
ꯍꯤꯗꯥꯛ ꯂꯣꯝꯗ ꯍꯥꯏꯔꯤ ꯃꯥꯗꯨꯁꯨ ꯌꯥꯔꯤ ꯌꯥꯕꯖꯥꯠꯅꯦꯍꯦ